ꯍꯜꯂꯣ
ꯍꯜꯂꯣ
ꯍꯜꯂꯣ ꯇꯥꯏꯌꯦ ꯇꯥꯏꯌꯦ ꯇ
ꯔꯔꯕꯣ
ꯆꯥꯛꯆꯥꯔꯦ ꯅꯪꯗꯤ ꯆꯥꯔꯕ꯭ꯔꯣ
ꯁꯥ ꯑꯩꯗꯤ ꯊꯕꯛ ꯍꯜꯂꯛꯇꯨꯗ ꯉꯥꯏꯔꯤ
ꯀꯔꯤ ꯊꯕꯛ ꯆꯠꯂꯨꯔꯤꯕ
ꯆꯂꯔꯅ
ꯌꯥꯝ ꯐꯩꯅꯦ ꯑꯗꯨꯗꯤ ꯅꯪ ꯅꯣꯡꯃꯗ ꯄꯨꯡ ꯀꯌꯥ ꯀꯌꯥ ꯇꯥꯛꯏꯅꯣ ꯌꯣꯒꯥ
ꯌꯥꯝꯗꯗ ꯄꯨꯡ ꯑꯃꯈꯛꯇ ꯇꯥꯛꯄꯅꯤꯗ
ꯌꯥꯝꯅ ꯐꯩꯅꯦ ꯅꯪꯗꯤ ꯅꯣꯡꯃꯒꯤ ꯄꯨꯡ ꯑꯃꯈꯛꯇ ꯑꯣꯏꯔꯁꯨ ꯑꯐꯕ ꯊꯕꯛ ꯑꯃ ꯇꯧꯔꯤꯒꯗꯣ ꯑꯩꯈꯣꯏꯗꯤ ꯉꯁꯤ ꯁꯨꯇꯤꯒ ꯑꯣꯏꯔꯦ ꯑꯩꯈꯣꯏꯒꯤ ꯀꯥꯂꯦꯟ ꯁꯨꯇꯤ ꯄꯤꯒ꯭ꯔꯦ ꯑꯗꯨꯒꯤ ꯀꯥꯂꯦꯟ ꯁꯨꯇꯤ ꯄꯤꯈꯤꯕꯒꯤ ꯁꯨꯇꯤꯒ ꯑꯣꯏꯔꯦ ꯃꯤꯁꯨ ꯂꯣꯏꯅ ꯌꯨꯝꯗ ꯆꯠꯅꯒ꯭ꯔꯦ ꯑꯩ ꯈꯛꯇ ꯉꯥꯏꯍꯧꯔꯦ ꯀꯥꯗ ꯂꯩꯕ ꯑꯈꯣꯏ ꯑꯩꯈꯣꯏ ꯑꯩꯈꯣꯏ ꯐ꯭ꯂꯣꯔꯁꯤꯒꯤ ꯍꯥꯏꯇꯥꯔꯦ ꯑꯩꯈꯣꯏ ꯂꯩꯔꯤꯕ ꯐ꯭ꯂꯣꯔꯁꯤꯒꯤ ꯑꯩ ꯏꯊꯟ ꯈꯛꯇ ꯉꯥꯏꯍꯧꯔꯦ ꯑꯗꯨꯗ ꯑꯗꯨꯝ ꯇꯨꯝꯕꯒ ꯆꯥꯕꯒ
ꯑꯩꯅ ꯉꯥ ꯋꯥꯁꯦ ꯀꯩꯅꯣ ꯇꯧꯋꯦꯕ ꯈꯣꯟꯖꯦꯜꯁꯦ ꯍꯜꯂꯒ ꯑꯃꯨꯛ ꯇꯥꯛꯑꯦꯕꯀꯣ ꯑꯗꯨꯒ ꯔꯤꯄ꯭ꯂꯥꯏꯗꯨꯁꯨ ꯍꯜꯂꯒ ꯉꯥꯡꯕꯁꯤ ꯇꯒꯤ ꯑꯣꯏꯅ ꯅꯪꯅ ꯔꯤꯄ꯭ꯂꯥꯏ ꯄꯤꯔꯛꯑꯦꯕ
ꯍꯣꯏ ꯑꯁꯨꯃꯥꯏꯅ ꯑꯗꯨꯝ ꯇꯧ ꯌꯥꯎꯕꯅꯤ ꯅꯦꯠꯋꯥꯛ ꯅꯨꯡꯉꯥꯏꯇꯕꯒꯤ ꯑꯗꯨ ꯑꯗꯨ ꯑꯩꯉꯣꯟꯗꯗꯤ ꯀꯩꯁꯨ ꯇꯧꯗꯦ ꯑꯗꯨꯝ ꯁꯦꯡꯅ ꯐꯖꯅ ꯇꯥꯏ
ꯑꯣ ꯐꯔꯦ ꯐꯔꯦ ꯉꯁꯥꯏ ꯏꯃꯥꯟꯅꯕꯅ ꯇꯧꯔꯛꯄꯗꯣ ꯑꯗꯨꯗꯗꯤ ꯐꯖꯅ ꯁꯦꯡꯅ ꯇꯥꯗꯕ ꯅꯦꯠꯋꯥꯛ ꯅꯨꯡꯉꯥꯏꯇꯕꯩꯔꯁꯨ ꯈꯪꯗ꯭ꯔꯦꯕꯀꯣ
ꯑꯣꯏꯔꯝꯕ ꯌꯥꯏ ꯃꯔꯛ ꯃꯔꯛꯇ ꯑꯗꯨꯃꯥꯏꯅ ꯇꯧꯕ ꯑꯗꯨꯝ ꯌꯥꯎꯕꯅꯦ ꯑꯗꯣ ꯍꯧꯖꯤꯛꯀꯤ ꯑꯣꯏꯅꯗꯤ ꯑꯗꯨꯝ ꯅꯪꯅ ꯉꯥꯡꯉꯤꯗꯨ ꯁꯦꯡꯅ ꯇꯥꯏ ꯑꯩ ꯑꯗꯨꯝ ꯑꯗꯨ ꯅꯪꯗꯤ ꯂꯪ ꯅꯪꯒꯤ ꯌꯣꯒ ꯇꯧꯕ ꯆꯠꯄꯗꯨꯗꯤ ꯅꯪ ꯌꯨꯝꯗꯒꯤ ꯑꯗꯨꯝ ꯆꯠꯊꯣꯛ ꯆꯠꯁꯤꯟ ꯇꯧꯔꯤꯔꯥ ꯅꯠꯇ꯭ꯔꯒ ꯅꯪ ꯒꯥꯔꯤ ꯃꯆꯥ ꯊꯧꯔꯒ ꯆꯠꯂꯦꯔꯥ ꯀꯃꯥꯏꯅ ꯆꯠꯂꯤꯅꯣ
ꯑꯗꯨꯝ ꯒꯥꯏꯃ ꯆꯥ ꯊꯧꯕꯁꯨ ꯌꯥꯎꯋꯤ ꯑꯩꯈꯣꯏ ꯀꯩꯃꯥ ꯀꯩꯅꯣ ꯑꯣꯐꯤꯁ ꯆꯠ ꯅꯠꯇ꯭ꯔꯒꯗꯤꯀꯣ ꯊꯕꯛ ꯆꯠꯇ꯭ꯔꯒꯗꯤ ꯑꯩ ꯒꯥꯔꯤ ꯃꯆꯥ ꯆꯠꯂꯦ ꯑꯗꯨꯒ ꯃꯥ ꯊꯕꯛ ꯆꯠꯈ꯭ꯔꯒꯗꯤ ꯑꯩ ꯕꯁ ꯑꯗꯨꯝ ꯆꯠꯂꯦ ꯂꯨꯄꯥ ꯆꯥꯝ ꯆꯥꯝ ꯇꯤꯡꯊꯣꯛꯑꯒ
ꯀꯩꯁꯨ ꯀꯥꯏꯗꯦ ꯀꯩꯅꯣ ꯑꯗꯨꯁꯨ ꯑꯈꯣꯏꯒꯤ ꯂꯨꯄꯥ ꯆꯥꯃ ꯇꯤꯡꯉꯁꯨ ꯍꯌꯦꯡ ꯅꯪꯒꯤ ꯄꯩꯁꯥ ꯐꯪꯀꯥꯟꯗ ꯑꯃꯨꯛ ꯑꯗꯨꯝ ꯕꯔꯥꯗꯣ ꯑꯃꯨꯛ ꯍꯟꯖꯤꯟꯗꯣꯏꯗꯨꯕꯨ ꯊꯥꯎꯒꯤ ꯃꯃꯜꯁꯨ ꯑꯗꯨꯝ ꯍꯟꯖꯤꯟꯗꯣ ꯑꯗꯨꯕꯨ ꯒꯥꯔꯤ ꯃꯆꯥꯗ ꯆꯠꯄꯗꯒꯤꯗꯤ ꯑꯩꯈꯣꯏꯒꯤ ꯒꯥꯔꯤ ꯑꯆꯧꯕꯗ ꯆꯠꯄꯅ ꯍꯦꯟꯅ ꯐꯩꯗ ꯑꯩꯒꯤ ꯋꯥꯈꯜꯗꯗꯤ ꯍꯥꯏꯗꯤ ꯒꯥꯔꯤ ꯃꯆꯥꯗ ꯆꯠꯄ ꯍꯥꯏꯁꯤꯗꯤ ꯅꯣꯡꯁꯤꯡ ꯇꯥꯔꯛꯑꯗꯤ ꯅꯨꯡꯁꯥ ꯁꯥꯔꯛꯄ ꯑꯣꯏꯔꯣ ꯑꯗꯒꯤ ꯅꯣꯡꯁꯤꯡ ꯇꯥꯔꯛꯄ ꯂꯥꯛꯄ ꯃꯇꯝꯗꯗꯤ ꯅꯨꯡꯉꯥꯏꯇꯦꯗꯅ ꯍꯧꯖꯤꯛꯇꯤ ꯅꯣꯡꯖꯨ ꯊꯥꯁꯨ ꯑꯣꯏꯕꯅꯤꯅ ꯑꯗꯨꯒ ꯒꯥꯔꯤ ꯑꯆꯧꯕꯗ ꯕꯁꯇ ꯆꯠꯄ ꯍꯥꯏꯕꯁꯤꯗꯤ ꯃꯣꯏꯅ ꯑꯗꯨꯝ ꯊꯧꯕꯤꯈ꯭ꯔꯅꯤ ꯑꯩꯈꯣꯏꯅ ꯇꯣꯡꯕ ꯈꯛꯇꯅꯤ ꯃꯣꯏꯒꯤ ꯕꯔꯥꯗꯣ ꯄꯤꯔꯒ ꯑꯗꯨꯝ ꯑꯗꯩꯗꯤ ꯅꯣꯡꯁꯨ ꯆꯣꯠꯂꯔꯣꯏ